ꯍꯜꯂꯣ
ꯍꯥꯎ
ꯏꯃꯥꯟꯅꯕꯤ
ꯇꯥꯏꯌꯦ ꯇꯥꯏꯌꯦ
ꯏꯃꯥꯟꯅꯕꯤ ꯅꯪꯕꯨ ꯀꯩꯗꯣꯏꯅꯣ
ꯀꯩꯝ ꯇꯧꯗꯤꯌꯦ
ꯏꯃꯥꯟꯅꯕꯤ ꯏꯃꯥꯟꯅꯕꯤ ꯅꯪ ꯀꯩ ꯂꯝꯗꯩꯅꯣ
ꯑꯩ ꯇꯧꯕꯨꯜꯗꯒꯤ ꯅꯪꯗꯤ
ꯑꯩ ꯄꯥꯠꯁꯣꯏꯗꯒꯤ ꯅꯪ ꯑꯩ ꯊꯦꯡꯅꯔꯖꯨ ꯈꯪꯗꯤ ꯈꯪꯅꯗꯦꯅꯦ ꯁꯤꯒꯨꯝꯕꯩ ꯃꯔꯝꯗ
ꯎꯝ
ꯀꯃꯥꯏ ꯀꯃꯥꯏ ꯇꯧꯔꯤꯒꯦ ꯍꯧꯖꯤꯛꯀꯥꯟꯖꯤꯕꯣ
ꯑꯗꯨꯝ ꯂꯩꯔꯤꯗ ꯀ꯭ꯂꯥꯁ ꯈꯔ ꯆꯠ ꯑꯃꯨꯛ ꯍꯜꯂ ꯇꯨꯝ ꯅꯪꯗꯤ
ꯆꯞ ꯃꯥꯟꯅꯩ ꯅꯪꯒ ꯑꯩꯒ ꯀ꯭ꯂꯥꯁ ꯑꯃꯠꯇꯗ ꯇꯝꯃꯤꯟꯅꯕꯤꯅꯤ
ꯅꯪꯅꯖꯨ ꯍꯦꯟꯗꯦ ꯑꯩꯅꯖꯨ ꯇꯥꯗꯦ
ꯀꯩꯗꯧꯔꯝꯃꯤꯅꯣ ꯅꯪꯗꯤ
ꯀꯩꯁꯨ ꯇꯧꯗꯦ ꯍꯌꯦꯡꯒꯤ ꯄꯦꯄꯔ ꯄꯥꯕ ꯂꯣꯏꯔꯕꯣ
ꯂꯣꯏꯗ꯭ꯔꯤ ꯇꯔꯦꯠꯈꯛ ꯉꯥꯏꯔꯤ ꯄꯥꯕ
ꯏꯁ ꯌꯥꯝꯕꯨ ꯌꯥꯝꯃꯟꯒꯔꯦ ꯑꯩꯗꯤ ꯃꯉꯥ ꯌꯧꯗ ꯉꯥꯏꯔꯤ
ꯇꯔꯥꯃꯉꯥꯃꯛ ꯂꯣꯏ ꯄꯥꯗꯣꯏꯅꯤꯅꯦ
ꯃꯥꯅꯦ ꯄꯥꯗꯣꯏꯅꯦ ꯑꯗꯨ ꯀꯣꯏꯁꯟꯗꯤ ꯀꯨꯟ ꯑ ꯀꯨꯟꯃꯉꯥ ꯈꯛ ꯍꯪꯉꯦ ꯍꯥꯏꯕ꯭ꯔꯥ ꯀꯩꯅꯣꯝ ꯍꯥꯏ
ꯅꯠꯇꯦ ꯀꯨꯟꯊ꯭ꯔꯥ ꯃꯉꯥ
ꯀꯨꯟꯊ꯭ꯔꯥꯃꯉꯥ ꯑꯃꯗ ꯃꯥ꯭ꯔꯛ ꯑꯅꯤ ꯑꯅꯤ ꯑꯣꯏꯔ ꯃꯥꯟꯅꯦ
ꯎꯝ ꯑꯗꯨ ꯄꯨꯡ ꯑꯍꯨꯝ ꯑꯣꯏꯗꯣꯏꯔꯣ ꯇꯔꯥꯃꯥꯊꯣꯏꯗꯩ ꯑꯅꯤꯕꯣꯛ
ꯈꯪꯗꯦ ꯃꯣꯏꯗꯨ ꯄꯨꯡ ꯑꯃꯃꯨꯛꯇꯪ ꯑꯣꯏꯗꯧ ꯃꯥꯜꯂꯦꯉꯣ ꯑꯩꯗꯤ
ꯄꯨꯡ ꯀꯌꯥꯗꯩ ꯍꯧꯗꯣꯏꯕ ꯑꯗꯨꯗꯤ
ꯇꯔꯥꯃꯥꯊꯣꯏꯗꯩ ꯍꯧꯗꯣꯏ ꯂꯣꯏꯔꯝꯅꯤ ꯑꯗꯣ ꯍꯥꯏꯗꯤ ꯀꯣꯏꯁꯟꯗꯣ ꯌꯥꯝꯗꯕꯅꯤ ꯑꯗꯒꯤꯗꯤ ꯃꯜꯇꯤꯄꯜ ꯆꯨꯁ ꯁꯨ ꯑꯣꯏꯕꯅꯤꯅ ꯃꯇꯝ ꯀꯩꯁꯨ ꯌꯥꯝ ꯀꯟꯅ ꯄꯤꯔꯛꯇꯧ ꯃꯥꯟꯗꯦꯕ
ꯑ
ꯈꯪꯗꯦꯗ ꯇꯧꯗꯣꯏꯖꯦ
ꯇꯥꯏꯝ ꯇꯦꯕꯜꯗ ꯇꯔꯥꯃꯥꯊꯣꯏꯗꯩ ꯑꯅꯤꯕꯨ ꯑꯣꯏꯕꯗꯨꯗ ꯄꯨꯡ ꯑꯍꯨꯝ
ꯍꯣꯏ ꯑꯗꯨꯅ ꯑꯗꯨꯅ ꯃꯦꯟ ꯑꯦꯛꯖꯥꯝꯒꯤ ꯑꯣꯏꯔ ꯃꯥꯟꯅꯦ
ꯎꯝ
ꯃꯦꯟ ꯑꯦꯛꯖꯥꯝ ꯅꯠꯇꯕꯒꯤꯗꯤ ꯑꯗꯨꯃꯥꯏꯅ ꯈꯪꯗꯦ ꯀꯨꯏꯕ ꯃꯥꯜꯂꯦ ꯈꯔ ꯑꯃꯅ ꯀꯨꯏ ꯍꯥꯏ ꯈꯔ ꯑꯃꯅ ꯀꯨꯏꯗꯦ ꯍꯥꯏ ꯒ꯭ꯌꯥꯟ ꯇꯗꯦꯗ ꯍꯌꯦꯡ ꯃꯣꯏꯅ ꯃꯣꯏ ꯇꯧꯅꯤꯡꯕ ꯃꯑꯣꯡ ꯃꯥꯏ ꯇꯧꯖꯔꯛ ꯑꯖꯥꯅꯤ ꯑꯩꯈꯣꯏꯖꯨ ꯑꯩꯈꯣꯏ ꯊꯣꯛꯄ ꯊꯥꯚꯝ ꯊꯣꯛꯄ ꯊꯥꯔꯝꯃ ꯂꯣꯏꯔꯦ ꯃꯣꯏ ꯉꯁꯤ ꯄꯣꯠ ꯊꯤꯕ ꯗꯤ ꯕꯔꯥꯕꯥꯠ ꯇꯥꯔ ꯍꯜꯂꯛ ꯑꯦꯌꯦ
ꯑꯧ ꯐꯪꯗ꯭ꯔꯦ ꯍꯥꯏꯕ꯭ꯔꯣ ꯑꯝꯇ
ꯐꯪꯗꯦꯌꯦ ꯃꯣꯏꯅꯅꯦ ꯀꯩꯅꯣ ꯒꯝꯂꯥ ꯑꯃ ꯂꯩꯌꯦꯌꯦ ꯃꯣꯏꯗꯣ ꯐꯥꯏꯟ ꯑꯥꯔꯠꯁ ꯂꯣꯝꯗ ꯆꯠꯂꯣꯅ ꯍꯥꯏꯔꯛꯑꯦꯌꯦ
ꯎꯝ
ꯑꯗꯣꯝꯗ ꯆꯠꯂꯒ ꯊꯤꯕꯗ ꯃꯣꯏꯅ ꯒꯝꯂꯥ ꯃꯆꯥ ꯑꯃ ꯂꯩꯔꯝꯃꯦꯌꯦ ꯑꯗꯨꯗ ꯗ ꯃꯣꯏꯅ ꯑꯣꯠꯂꯒ ꯊꯤꯌꯦꯌꯦ ꯒꯝꯂꯥꯗꯨꯗ ꯑꯣꯠꯂꯒ ꯊꯤꯔꯕ ꯑꯗꯨꯗꯨꯒ ꯑ ꯊꯥꯡꯀꯠꯂꯒ ꯈꯣꯠꯂꯒꯗꯤ ꯑꯝꯇ ꯌꯦꯡꯉꯨꯗ꯭ꯔꯕ
ꯑꯥ
ꯑꯗꯨꯗꯨꯒꯅꯦ ꯄꯣꯠꯇꯨꯅꯅꯦ ꯃꯣꯏꯅꯅꯦ ꯂꯩꯇ꯭ꯔꯦꯅ ꯊꯣꯛꯂꯒꯅꯦ ꯈꯪꯕ꯭ꯔꯥ ꯅꯨꯄꯥ ꯑꯃꯅ ꯆꯦꯟꯖꯜꯂꯒꯅꯦ ꯒꯝꯂꯥꯗꯣ ꯐꯠ ꯂꯥꯎ ꯊꯥꯡꯀꯠꯂꯒ ꯐꯣꯇꯣꯗꯨ ꯄꯨꯔꯥ ꯆꯦꯟꯒꯤꯌꯦ
ꯑꯌꯥ ꯐꯖꯔꯦ
ꯑꯗꯨꯗꯒꯤ ꯃꯣꯏꯖꯦ ꯅꯣꯡꯁꯨ ꯂꯣꯏ ꯆꯣꯠꯂꯦꯌꯦ
ꯑ
ꯑꯗꯨꯗꯒꯤ ꯑꯣꯏꯔꯔꯣꯏꯅ ꯍꯟꯅꯔꯛꯑꯦꯌꯦ ꯃꯤ ꯊꯤ ꯀꯟ ꯊꯤꯅꯍꯧꯔꯤ ꯃꯣꯏꯗꯤ ꯂꯣꯏꯗꯕꯤꯗ ꯍꯜꯂꯛꯑꯦꯌꯦ
ꯎꯝ ꯑꯗꯨ ꯐꯣꯇꯣꯗꯣ ꯈꯛꯂꯣ ꯊꯤꯅꯗꯣꯏꯖꯦ
ꯐꯣꯇꯣꯗꯣ ꯊꯤꯔꯦꯗꯅ ꯐꯣꯇꯣꯗꯣ ꯃꯣꯏꯅ ꯁꯦꯒꯥꯏꯔ ꯄꯤꯔꯛꯇꯣꯏꯅꯦꯕ ꯁꯦꯒꯥꯏꯔ ꯐꯣꯇꯣꯗꯣ ꯃꯆꯦꯠ ꯃꯆꯦꯠ ꯃꯆꯦꯠ ꯃꯆꯦꯠꯁꯤꯡꯗꯣ ꯊꯤꯔꯦꯗꯅ ꯑꯗꯨꯒ ꯊꯤꯔꯒ ꯃꯣꯏꯅ ꯃꯄꯨꯝ ꯐꯖꯅ ꯇꯥꯅꯕ ꯁꯦꯝꯗꯣꯏꯅꯦꯕ ꯑꯗꯨꯒ ꯁꯦꯝꯃ ꯀꯥꯟꯗ ꯌꯨꯝ ꯑꯣꯏ ꯔꯣ ꯎ ꯄꯥꯝꯕꯤꯕꯨ ꯑꯣꯏꯔꯣ ꯑꯃꯕꯨ ꯑꯣꯏꯔꯣ ꯃꯐꯝ ꯑꯃꯕꯨ ꯑꯣꯏꯔꯣ ꯃꯁꯛꯇꯨ ꯊꯣꯛꯂꯛꯑꯅꯤꯗꯅ ꯐꯣꯇꯣꯗꯣ ꯁꯝꯖꯜꯂꯀꯥꯟꯗ ꯑꯗꯨꯗꯨꯒ ꯊꯤꯗꯣꯏꯕ ꯃꯐꯝꯗꯣ ꯃꯣꯏꯅ ꯁꯤꯗ ꯁꯤꯗ ꯂꯩꯕ ꯃꯐꯝꯅꯤ ꯁꯤꯗ ꯂꯩꯕ ꯃꯐꯝꯅꯦ
ꯎꯝ ꯐꯣꯇꯣꯗꯣ ꯄꯥꯔꯇꯤ ꯄꯥꯔꯇꯤꯅ ꯃꯆꯦꯠ ꯃꯆꯦꯠ ꯐꯪꯅ ꯗ꯭ꯔꯗꯤ ꯀꯃꯥꯏꯟ ꯇꯧꯗꯣꯏꯕ
ꯑꯗꯨ ꯃꯣꯏꯗꯣ ꯀꯩꯅꯣ ꯃꯥꯜꯂꯦ ꯎꯝ ꯀꯃꯥꯏꯅ ꯇꯧꯕꯅꯣ ꯈꯪꯗꯦ ꯃꯣꯏ ꯑꯗꯨꯒꯤ ꯍꯤꯟ ꯈꯨꯄꯤꯗꯣ ꯑꯩꯖꯨ ꯐꯣꯇꯣꯗꯨꯗꯤ ꯂꯣꯏ ꯁꯦꯒꯥꯏꯔꯒꯅꯦꯕ ꯑꯣꯏꯗꯣꯏꯁꯦ
ꯑꯥ
ꯁꯦꯒꯥꯏꯔꯒ ꯊꯝꯕꯗꯨꯅꯦꯕ ꯑꯗꯨꯗꯒꯤ ꯃꯄꯨꯡ ꯐꯥꯅꯕ ꯁꯦꯝꯖꯤꯜꯂꯛꯇꯣꯏꯅꯦꯕ ꯃꯣꯏꯅ
ꯑꯥꯡ
ꯒ꯭ꯌꯥꯟꯒ ꯇꯥꯗꯦ ꯏꯕꯦꯝꯃ ꯋꯥꯈꯜ ꯈꯟꯕ ꯇꯟꯕ ꯑ ꯈꯣꯏꯅꯒ ꯇꯧꯕ ꯌꯥꯕ ꯊꯕꯛ ꯅꯠꯇꯦ ꯋꯥꯈꯟ ꯈꯟꯕ ꯇꯟꯗꯕ ꯃꯤꯅ ꯇꯧꯒꯗꯧꯅꯤ
ꯈꯔ ꯍꯩꯁꯤꯡꯕ ꯇꯟꯗꯕꯅ
ꯈꯔ ꯍꯩꯁꯤꯡꯕ ꯑꯒꯨꯍꯣꯢꯒꯨꯝꯕ
ꯋꯥꯈꯟ ꯌꯥꯝ ꯈꯟꯕ
ꯋꯥꯈꯟ ꯈꯟꯕ ꯇꯟꯗꯕ ꯑꯁꯥꯀꯤꯔꯟꯅ ꯍꯣꯏ ꯑꯁꯥꯀꯤꯔꯟꯗ ꯍꯥꯏꯅꯦ ꯑꯒꯨꯁꯤꯅ ꯑꯦꯁꯥꯏꯟꯃꯦꯟꯁꯤꯅꯅꯦ ꯈꯨꯐꯖ ꯑꯝꯅꯦꯑꯦ ꯃꯥꯅ ꯁꯦꯝꯕꯖꯦ ꯋꯥꯇꯔ ꯃꯥꯔꯛꯀ ꯍꯥꯞꯄꯒꯅꯦ ꯐꯟ ꯁꯦꯝꯃꯅꯦꯌꯦ ꯐ꯭ꯔꯟ ꯀꯣꯕꯔꯁꯦ ꯑꯗꯨꯗꯨꯒ ꯃꯅꯨꯡꯗ ꯏꯕ ꯈꯨꯠꯏꯗꯨꯅ ꯈꯨꯊꯤ ꯑꯃꯅꯦ
ꯍꯦꯟꯔꯥꯏꯇꯤꯡꯗꯣ ꯈꯔ ꯆꯥꯎꯔꯒ
ꯍꯣꯏ ꯈꯨꯠꯏ ꯗꯨꯅꯅꯦ ꯈꯨꯊꯤ ꯑꯝꯅꯦꯌꯦ ꯅꯣꯛꯄ ꯑꯗꯨ ꯇꯝꯕꯒ
ꯑꯩꯁꯨ ꯉꯁꯤ ꯌꯥꯝ ꯊꯤꯍꯧꯋꯦ ꯈꯨꯠꯏ ꯇꯨꯝꯃ ꯇꯨꯝꯃ ꯏꯕꯩ ꯀꯨꯏꯔꯦꯗ ꯗꯦꯠ ꯇ꯭ꯋꯦꯟꯇꯤ ꯅꯥꯏꯟꯗꯩ ꯏꯕ ꯍꯧꯒꯠꯂꯛꯏꯅꯦ
ꯎꯝ ꯒ꯭ꯌꯥꯟ ꯑꯝꯅꯤꯗ ꯑꯗꯨꯗꯣ ꯄꯦꯄꯔꯗꯣ ꯃꯌꯥꯝ ꯃꯥꯡꯗ ꯊꯝꯍꯧꯗꯕ ꯃꯥꯜꯂꯦꯀꯣ
ꯑ ꯀꯥ ꯑꯃꯗ ꯄꯨꯒꯤ
ꯎꯝ ꯇꯨꯅꯥꯏ ꯇꯣꯈꯥꯏꯅ ꯊꯝꯕ ꯃꯥꯜꯂꯦꯕ ꯑꯩꯈꯣꯏ ꯏꯁꯥꯅ ꯊꯝꯍꯟꯗꯦꯕ ꯁꯃꯤꯠꯇꯣ
ꯑꯣ
ꯃꯣꯏ ꯄꯪꯁꯤꯟꯇ ꯁꯤꯟꯅꯩꯅ ꯇꯧꯔꯤꯔ ꯈꯪꯗꯦ
ꯑꯗꯨꯗꯩ ꯂꯧꯊꯣꯛꯑꯒꯁꯨ ꯁꯤꯟꯅꯕ꯭ꯔꯥ ꯍꯥꯏꯁꯦ
ꯃꯤꯒꯤ ꯑꯍꯥꯟꯕ ꯑꯦꯁꯥꯏꯟꯃꯦꯟ ꯄꯤꯕ ꯃꯤꯗꯒꯤ ꯐꯣꯇꯣ ꯀꯥꯞꯄꯒ ꯏꯅꯕꯩ ꯃꯃꯥꯡꯗ ꯇꯧꯅꯈ꯭ꯔꯤꯗꯨꯗꯤ ꯃꯤꯒꯤ ꯑꯦꯁꯥꯏꯟꯃꯦꯟ ꯋꯥꯅ ꯁꯦꯝꯃꯒ ꯏꯔꯒ ꯄꯨꯈꯠꯂꯛꯄꯗꯨꯕꯨ ꯐꯣꯇꯣ ꯀꯥꯞꯄ ꯄꯨꯏꯌꯦ ꯃꯌꯨꯝꯗ
ꯀꯅꯥꯅꯅꯣ
ꯈꯪꯗꯦ ꯃꯣꯏ ꯈꯔ ꯉꯥꯡꯅꯩ ꯑꯗꯨꯗꯨꯒ ꯃꯤ ꯋꯥꯅ ꯏꯔꯤꯗꯣ ꯀꯩ ꯀꯥꯟꯅꯔꯤꯒꯦ ꯌꯦꯡꯉꯣ ꯑꯗꯨꯗꯤ
ꯑꯥ
ꯃꯣꯏ
ꯍꯥꯟꯅ ꯄꯤꯌꯦꯁꯨ ꯈꯪꯉꯝꯃꯔꯣꯏ
ꯍꯣꯏ ꯃꯤ ꯄꯦꯖ꯭ꯔꯤꯖꯝꯅ ꯑꯗꯨꯛ ꯊꯋꯥꯏ ꯌꯥꯎꯅ ꯀꯣꯜꯀꯇꯥꯅ ꯇꯥꯛꯏꯗꯣ ꯃꯣꯏ ꯊꯧꯑꯣꯏꯗ꯭ꯔꯕ ꯀꯩꯅꯣꯝ ꯇꯧꯋꯦ ꯉꯁꯥꯏ ꯃꯥꯏ ꯀ꯭ꯂꯥꯁ ꯌꯥꯎꯍꯧꯗ꯭ꯔꯣ ꯅꯣꯏ
ꯇ ꯑ ꯌꯥꯎꯍꯧꯋꯤ
ꯀꯌꯥꯗꯤ ꯋꯥꯅ ꯐꯝꯃꯦ
ꯀꯨꯏꯁꯨ ꯀꯨꯏꯒ꯭ꯔꯦ ꯍꯦ
ꯄꯥꯠ ꯃꯥꯗꯤꯀꯣ ꯉꯥꯡꯕꯕꯨ ꯐꯪꯉꯗꯤ ꯑꯗꯨꯝ ꯌꯥꯏꯕ
ꯎꯝ
ꯃꯥ ꯍꯥꯏꯕ ꯑꯗꯨꯒ ꯂꯥꯁ ꯄꯦꯔꯠꯀꯨꯝꯕꯗꯤꯀꯣ ꯔꯥꯖꯦꯟ ꯍꯣꯏꯒꯨꯝꯕ ꯇꯥꯛꯍꯟꯒꯗꯕꯅꯦꯕ ꯁꯅꯥꯇꯨꯝꯕꯤ ꯍꯣꯏꯅ ꯇꯥꯛꯑꯗꯤ ꯕꯦꯔꯥ ꯃꯣꯏꯗꯤ ꯃꯇꯝꯁꯦ ꯆꯦꯟꯅꯕ ꯌꯥꯗꯦꯕ
ꯎꯝ
ꯃꯣꯏ ꯀꯥꯡꯕꯨꯁꯦ ꯂꯥꯡꯈꯤꯕꯗꯒꯤ ꯂꯦꯞꯆꯔꯔꯣꯏ ꯍꯥꯏꯕ ꯀꯥꯡꯕꯨꯨꯅꯦꯃꯤ ꯅꯪꯅ ꯇꯨꯃꯤꯟꯅ ꯂꯩꯌꯨ ꯋꯥꯗꯤ ꯁꯨꯁꯥꯥꯟ ꯁꯥꯔꯨꯅꯨ
ꯅꯪꯅ ꯉꯥꯡꯕꯗꯨ
ꯌꯥꯝ ꯅꯨꯡꯉꯥꯏꯈꯤꯕꯒꯤ ꯃꯑꯣꯡꯅꯤꯅꯦ ꯑꯩꯅ ꯉꯥꯡꯕꯁꯦ ꯅꯪ
ꯅꯨꯡꯉꯥꯏꯌꯦ ꯅꯪꯅ ꯉꯥꯡꯕꯗꯣ ꯇꯥꯕ
ꯍꯣꯏ ꯅꯪ ꯉꯁꯥꯏ ꯑꯩꯅ ꯍꯟꯕꯗꯣ ꯑꯗꯣ ꯄꯤꯁꯟꯕꯤꯌꯨ ꯀꯣ ꯑꯝꯇ
ꯍꯣꯏ ꯄꯤꯁꯟꯒꯦ
ꯒ꯭ꯔꯨꯞ ꯂꯩꯕ꯭ꯔꯕ ꯅꯣꯏꯒꯤ
ꯒ꯭ꯔꯨꯞꯇꯣ ꯑꯣꯏꯅ ꯂꯤꯡ ꯊꯥꯔꯛꯎꯔꯣ
ꯊꯥꯔꯛꯀꯅꯨꯗ ꯅꯪ ꯑꯗꯨꯝ ꯅꯪ ꯑꯗꯨꯝ ꯍꯥꯞꯈꯣ ꯃꯣꯏ ꯑꯗꯨꯝ ꯄꯤꯔꯛꯆꯅꯤ ꯃꯁꯛ ꯈꯪꯕ ꯃꯤ ꯌꯥꯎꯕ꯭ꯔ ꯅꯪꯅ
ꯌꯥꯎꯗꯦꯗ
ꯃꯁꯛ ꯑꯝꯇ ꯈꯪꯅꯗꯕ
ꯈꯪꯅꯗꯦ ꯑꯝꯕꯧ ꯈꯪꯗꯦ
ꯕꯥ
ꯀꯩꯅꯣꯗ
ꯑꯩꯈꯣꯏ ꯗꯤꯄꯥꯔꯠꯃꯦꯟꯒꯤ ꯃꯤ ꯑꯝꯇ ꯌꯥꯎꯗ꯭ꯔꯣ?
ꯑꯩꯈꯣꯏ ꯗꯤꯄꯥꯔꯠꯃꯦꯟꯒꯤ ꯒ꯭ꯔꯨꯞꯇꯨꯗ ꯌꯥꯏ ꯌꯥꯎꯗꯤ ꯌꯥꯎꯋꯦ ꯑꯗꯣ ꯎꯝ ꯀꯨꯏꯗ꯭ꯔꯤꯕ ꯑꯣꯏꯕ ꯉꯔꯥꯡ ꯅꯍꯥꯟꯈꯛ ꯌꯥꯎꯔꯛꯄ ꯑꯣꯏꯕ ꯫
ꯑꯣ ꯃꯤ ꯄꯨꯟꯅ ꯀꯌꯥꯃꯨꯛ ꯌꯥꯎꯒꯦ ꯃꯣꯏ ꯒ꯭ꯔꯨꯞꯇꯨꯗ?
ꯃꯤ ꯆꯥꯝꯃꯃꯨꯛ ꯌꯥꯎꯕ ꯃꯥꯜꯂꯦ ꯫
ꯏꯁ ꯃꯤ ꯌꯥꯝ
ꯑꯃꯗꯅ ꯌꯥꯡꯈꯩ ꯍꯨꯝꯗꯣꯏꯔ ꯀꯩꯅꯣꯝ ꯌꯥꯎꯍꯧꯋꯦ ꯫
ꯅꯪꯒꯤ ꯇꯥꯛꯁꯦ ꯃꯊꯟꯇ ꯑꯗꯨꯝ ꯂꯥꯛꯆꯗꯣꯏꯔꯕ ꯑꯗꯨꯒꯤꯁꯨ? ꯇ꯭ꯔꯥꯟꯁꯇ‌ꯦꯟ ꯇꯧꯕ ꯍꯥꯏꯁꯦ ꯃꯣꯏꯅ ꯋꯥꯍꯩ ꯏꯔꯒ ꯄꯤꯔꯛꯑꯒ ꯑꯩꯈꯣꯏꯅ ꯆꯤꯟꯅ ꯍꯥꯏꯕꯗꯨꯔꯕ?
ꯇ꯭ꯔꯥꯟꯁꯀ꯭ꯔꯤꯞꯁꯟ ꯇꯧꯗꯣꯏꯕ ꯑꯩꯈꯣꯏ ꯁꯤ ꯀꯣꯜ ꯋꯥꯔꯤ ꯁꯥꯟꯅꯁꯩ ꯁꯤꯒꯤ ꯚꯣꯏꯁꯁꯦ ꯊꯥꯔꯛꯀꯗꯣꯏꯅꯦꯕ ꯫
ꯑꯥ
ꯃ‌ꯣꯏꯅ ꯃꯇꯦꯛ ꯃꯇꯦꯛ ꯁꯦꯀꯦꯟ ꯑꯃ ꯑꯅꯤ ꯑꯃ ꯑꯅꯤ ꯇꯧꯔꯒ ꯑꯗꯨꯗꯣ ꯑꯩꯈꯣꯏꯅ ꯏꯔ ꯏꯔꯒ ꯊꯥꯖꯟꯗꯣꯏꯕ ꯫
ꯑꯣ ꯃꯩꯇꯩ ꯃꯌ‌ꯦꯛꯇ ꯫
ꯎꯝ ꯑꯗꯨꯗꯣ ꯑꯩꯒꯤꯁꯨ ꯀꯅꯥꯅꯣꯝꯅ ꯍꯥꯏꯔ ꯍꯥꯞꯄꯜꯂꯦ ꯍꯥꯏꯕꯅꯤ ꯫
ꯑꯣ
ꯑꯩꯈꯣꯏ ꯆ‌ꯩ ꯑꯃꯅ ꯇꯧꯈꯤꯕꯅꯦꯕ ꯑꯗꯨꯅ ꯐꯕ ꯃꯥꯜꯂꯦ ꯫
ꯑꯗꯨꯒꯤ ꯒ꯭ꯔꯨꯞꯁꯨ ꯂꯩꯕ
ꯑꯗꯨꯒ ꯋꯥꯍꯪ ꯍꯪꯕꯗꯨꯗꯤ?
ꯋꯥꯍ ꯍꯪꯕꯥ ꯍꯏꯗꯤ ꯀꯩ?
ꯋꯥꯍꯪ ꯍꯪꯉꯒ ꯄꯥꯎꯈꯨꯝ ꯄꯤꯕꯒꯤ ꯑꯃꯁꯨ ꯌꯥꯎꯋ‌‌ꯦꯕ ꯫
ꯈꯪꯗꯦ ꯑꯒꯨꯒꯤꯗ ꯌꯥꯎꯍꯧꯕ꯭ꯔꯥ?
ꯑꯣ ꯑꯒꯨꯁꯨ ꯃꯥꯒꯤ ꯑꯣꯖꯥꯅ ꯍꯥꯞꯄꯤꯛꯄꯅꯦ ꯍꯥꯄꯛꯄꯅꯦꯅ ꯇꯧꯍꯧꯋꯦꯕꯀꯣ ꯫
ꯍꯣꯏ ꯑꯒꯨꯒꯤꯒꯤ ꯃꯁꯛ ꯈꯪꯗꯅ ꯇꯥꯛꯁ ꯃꯌꯥꯝ ꯂꯩꯍꯧꯕꯅꯦ ꯫ ꯔꯦꯀꯣꯔꯠ ꯇꯧꯕꯩꯒ ꯌꯥꯎꯍꯧꯕꯅꯦ ꯃꯥꯏꯗ‌‌ꯣ ꯫
ꯍꯣꯏ ꯑꯗꯨꯗꯣ ꯑꯗꯨꯗꯣ ꯑꯗꯨꯒꯤ ꯀꯩꯅꯣꯗꯣ ꯑꯥ ꯀꯩꯅꯣꯗꯣ ꯇꯧꯕꯗꯣ ꯎꯝ ꯋꯥꯍꯪꯁꯦ ꯃꯤ ꯂꯥꯡꯕ ꯌꯥꯗꯦꯕ ꯑꯗꯨꯁꯨ ꯫ ꯍꯥꯏꯗꯤ ꯋꯥꯍꯪꯁꯦ ꯃꯣꯏꯅ ꯍꯪꯉꯒꯅꯦ ꯑꯩꯈꯣꯏꯅ ꯑꯣꯗꯤꯌꯣꯁꯦ ꯑꯗꯨꯝ ꯄꯥꯎꯈꯨꯝꯁꯦ ꯑꯗꯨꯝ ꯄꯤꯗꯣꯏꯕ ꯫
ꯎꯝ
ꯑꯁꯤꯒꯤ ꯇꯥꯛꯁꯦ ꯃꯣꯏꯅ ꯍꯥꯞꯄ ꯍꯥꯞꯄꯀꯥꯟꯗ ꯃꯊꯟꯛꯇ ꯑꯗꯨꯝ ꯊꯣꯛꯂꯛꯇꯣꯏ ꯃꯥꯅꯦꯕ ꯫
ꯑꯥ ꯃꯥꯏꯗꯤ ꯃꯣꯏ ꯑꯣꯖꯥꯅ ꯍꯥꯞꯄ‌ꯦ ꯍꯥꯏꯕꯅꯤ ꯇꯥꯛꯁꯇꯣ ꯫
ꯍꯣꯏ
ꯇꯥꯡꯁꯦ ꯌꯥꯝꯅ ꯂꯩꯍꯧꯕꯅꯦ ꯃꯥꯒꯤ ꯫
ꯈꯪꯗꯦꯗ ꯃꯤꯒꯤꯗꯤ ꯄꯪ ꯍ‌ꯣ ꯐꯩ ꯃꯤ ꯄꯨꯡꯍꯥꯞꯇ ꯍꯥꯞꯄꯤꯌ‌ꯦ ꯑꯩꯈꯣꯏꯒꯤꯁꯤꯅ ꯏꯁꯥꯅ ꯊꯤꯖꯗ꯭ꯔꯗꯤ ꯎꯄꯥꯏ ꯁꯨꯡꯂꯩ ꯂꯩꯇꯕꯤꯅꯤ ꯫
ꯎꯝ ꯑꯗꯨ ꯅꯪꯒꯤ ꯑꯦꯀꯥꯎꯟ ꯍꯥꯞꯄ ꯌꯥꯗ꯭ꯔ‌ꯣ ꯍꯥ?
ꯅꯪ ꯑꯍꯥꯟꯕꯗ ꯀꯅꯥꯅ ꯍꯥꯞꯄꯤꯔꯛꯏꯅꯣꯕ ꯫
ꯑꯈꯣꯏ ꯆ‌ꯩꯒꯤ ꯃꯃꯥꯟꯅꯕ ꯑꯃꯅ ꯍꯥꯞꯄꯤ ꯍꯥꯏꯒꯨꯝ ꯇꯧꯕꯅ‌‌ꯦ ꯫
ꯑꯣ ꯑꯗꯨꯒꯤ ꯀꯩꯅꯣꯒꯤꯗꯨꯁꯨ ꯍꯥꯞꯄꯤꯔꯛꯑꯣ ꯇ꯭ꯔꯥꯍꯂ‌ꯦꯁꯟꯒꯤꯗ‌ꯣ ꯑꯗꯨꯒ ꯑꯒꯨꯒꯤꯗꯨꯁꯨ ꯑꯩ ꯍꯪꯒꯦ ꯑꯗꯨꯗꯨꯒ ꯃꯣꯏ ꯑꯣ ꯆꯥꯗꯨꯅ ꯍꯥꯞꯄ ꯑꯣꯏꯇꯥꯔꯒꯗꯤ ꯑꯈꯣꯏ ꯄꯨꯂꯞ ꯍꯥꯞꯄꯟꯁꯦꯕ꯫
ꯃꯥꯏꯗꯤ ꯇꯥꯛꯁ ꯄꯤꯔꯛꯄ ꯀꯨꯏꯔꯕꯅꯤ꯫
ꯍꯣꯏ ꯑꯗꯨ ꯀꯣꯏꯁꯟꯅꯦꯕ ꯍꯪꯗꯣꯏꯗꯣ ꯃꯣꯏꯅ ꯑꯗꯨ ꯀꯣꯏꯁꯟꯗꯣ ꯀꯩꯁꯨ ꯂꯨꯗꯦ ꯍꯥꯏꯌꯦꯕ꯫ ꯗꯣ, ꯑꯗꯨꯝ ꯍꯥꯏꯗꯤ ꯑꯝ ꯏꯪꯊꯝꯊꯥꯗ ꯊꯥꯕ ꯏꯟꯖꯥꯡ ꯅꯥꯄꯤꯁꯦ ꯀꯩꯅꯣ ꯅꯣꯡꯖꯨ ꯊꯥꯗ ꯀꯩ ꯀꯩ ꯇꯧꯋꯦ ꯗꯨꯃꯥꯏꯅ ꯍꯪꯉꯦ ꯍꯥꯏꯌꯦ ꯁꯨꯛ ꯑꯔꯥꯏꯕ ꯑꯣꯏ ꯍꯥꯏꯌꯦ ꯂꯨꯗꯦ ꯍꯥꯏꯌꯦ꯫
ꯎꯝ ꯂꯥꯏꯕꯅꯦ ꯑꯗꯨꯕꯨꯗꯤ꯫
ꯎꯝ ꯑꯗꯨꯃꯥꯏꯅ ꯇꯧꯕꯗꯣ ꯑꯗꯨꯅ ꯍꯦꯟꯅ ꯐꯩ ꯀꯥꯏꯅꯁꯨ ꯍꯥꯏꯕ꯫
ꯎꯝ
ꯑꯕꯨꯒ ꯅꯪꯒꯗꯤ ꯋꯥꯔꯤ ꯁꯥꯟꯅꯕ ꯌꯥꯗꯦ ꯍꯥꯏꯌꯦ ꯃꯥꯅ꯫
ꯌꯥꯗꯦ ꯉꯔꯥꯡ ꯃꯥ ꯇꯧꯔꯛꯑꯝꯃꯦ ꯆꯠꯇꯦ ꯍꯥꯏꯒꯨꯝ ꯇꯧꯋꯦ꯫ ꯇ꯭ꯔꯥꯟꯁꯀ꯭ꯔꯤꯞꯁꯟꯗꯨꯣ ꯄꯤꯔꯛꯑꯒ, ꯑꯍꯥꯟꯕꯩ ꯇꯥꯛꯇꯨꯗꯤ ꯅꯨꯃꯤꯠ ꯍꯨꯝꯅꯤꯗ ꯂꯣꯏꯇ꯭ꯔꯗꯤ ꯌꯥꯇꯦ ꯍꯥꯏꯕꯅꯤ꯫
ꯀꯌꯥꯝ ꯌꯥꯝꯒꯦꯕ?
ꯁꯦꯀꯦꯟ ꯇꯔꯥꯃꯉꯥ ꯁꯥꯡꯕ ꯕꯣꯏꯁ ꯀꯨꯟ ꯊꯥꯔꯛꯀꯅꯤꯕ꯫
ꯎꯝ꯫
ꯑꯗꯨꯗꯣ ꯏꯗꯨꯏꯕ ꯅꯨꯃꯤꯠ ꯍꯨꯝꯅꯤꯗ꯫ ꯑꯈꯣꯏ ꯆꯦꯒꯤꯗꯤ ꯈꯪꯗꯗꯅ ꯏꯍꯧꯗ꯭ꯔꯕ꯫ ꯑꯗꯣ ꯍꯨꯖꯤꯛꯄꯨ ꯌꯥꯗ꯭ꯦꯔꯤꯕ ꯃꯥꯒꯤ ꯇ꯭ꯔꯥꯟꯁꯀ꯭ꯔꯤꯞꯁꯟꯒꯤ ꯑꯝꯇ ꯂꯥꯛꯇ꯭ꯔꯦ꯫
ꯑꯣ ꯑꯍꯥꯥꯟꯕ ꯇꯧꯍꯧꯗꯕꯒꯤ ꯑꯗꯣ ꯑꯈꯣꯏꯅꯗꯤ ꯀꯩꯁꯨ ꯋꯥꯅ ꯊꯣꯛꯑꯣꯏꯗꯀꯣ ꯁꯦꯀꯦꯟꯗ ꯑꯣꯏꯕ ꯄꯣꯠꯅꯤꯅ꯫
ꯑꯗꯣ ꯀꯤꯄꯦꯠꯇ ꯊꯤꯕꯗ ꯈꯔ ꯋꯥꯕꯅꯦ꯫
ꯍꯣꯏ ꯀꯤꯄꯦꯠꯁꯦ ꯈꯔꯗꯤ ꯋꯥꯕꯅꯦ꯫
ꯅꯍꯥꯡꯉꯩ ꯏꯗꯕꯒꯤ ꯀꯣꯂꯣꯝꯅ ꯏꯔꯛꯇꯧ ꯅꯠꯇꯝꯅꯤꯅ꯫
ꯍꯣꯏ ꯐꯣꯟꯗꯒꯤ ꯏꯔꯛꯀꯗꯧꯕ ꯑꯣꯏꯕꯅꯤꯅ꯫ ꯆꯨꯝꯅ ꯁꯨꯝ ꯋꯥꯔꯤ ꯁꯨꯃꯥꯏꯅ ꯁꯥꯟꯅꯕꯒꯤ ꯚꯣꯏꯁ ꯉꯥꯛꯇ ꯑꯣꯏꯕ꯭ꯔꯕ꯫
ꯑꯥ ꯑꯩꯈꯣꯏ ꯁꯤ ꯋꯥꯔꯤ ꯁꯥꯟꯅꯩꯁꯦ ꯊꯥꯔꯛꯀꯗꯣꯏꯅꯦ ꯏꯕꯥꯅꯤ ꯁꯥꯟꯅꯩꯁꯤꯁꯨ꯫
ꯑꯣ꯫ ꯃꯣꯏ ꯆꯦꯛꯀꯤꯡ ꯇꯧꯔꯒ ꯊꯥꯔꯛꯇꯣꯏꯅꯤꯅꯦ꯫
ꯑꯥ ꯂꯥꯡꯕ ꯈꯣꯠꯄꯁꯤꯡꯗꯣ ꯀꯛꯊꯠꯈ꯭ꯔꯅꯤꯕ꯫ ꯆꯦꯛꯀꯤꯡ ꯇꯧꯔꯒ ꯑꯥ꯫
ꯑꯣ꯫
ꯁꯦꯀꯦꯟ ꯃꯇꯦꯛ ꯃꯇꯦꯛ ꯁꯦꯝꯃꯒ ꯊꯥꯔꯛꯇꯣꯏꯕ꯫
ꯑꯗꯨꯒꯤ ꯀꯛꯊꯠꯅꯕ ꯃꯤꯁꯨ ꯇꯣꯈꯥꯏꯅ ꯊꯝꯃꯝꯅꯦꯉꯣ꯫
ꯎꯝ ꯂꯩ ꯍꯥꯏꯌꯦ ꯑꯗꯨꯒꯤ꯫
ꯇꯥꯛꯁꯁꯦ ꯃꯈꯟ ꯃꯈꯟꯅꯦ ꯍꯥꯏꯕ ꯎꯝ꯫ ꯈꯣꯏꯅ ꯀꯣꯜ ꯋꯥꯔꯤ ꯁꯥꯟꯅꯕꯩ ꯇꯤꯝ ꯑꯣꯏꯔꯤꯅꯦꯕ꯫
ꯑꯥ꯫
ꯑꯗꯨꯒ ꯇ꯭ꯔꯥꯟꯁꯂꯦꯁꯟꯒꯤꯁꯨ ꯑꯃꯨꯛ ꯑꯣꯏꯔꯛꯑꯅꯦꯕ꯫
ꯎꯝ ꯆꯤꯀꯤꯡꯒꯤ ꯈꯔ ꯑꯃ꯫
ꯍꯣꯏ ꯆꯦꯛꯀꯤꯡꯒꯤ꯫
ꯑꯕꯨꯗ ꯌꯥꯎꯔꯤ ꯃꯌꯥꯝꯗꯣ ꯗꯨꯗꯨ ꯂꯩꯔꯝꯅꯤ꯫
ꯍꯣꯏ ꯑꯗꯨꯗꯤ ꯑꯩ ꯑꯒꯨꯒ ꯑꯃꯨꯛ ꯋꯥꯔꯤ ꯁꯥꯈꯤꯒꯦ ꯃꯥꯒꯤꯗꯣ ꯀꯃꯥꯏ ꯀꯃꯥꯏꯅ ꯇꯧꯕꯅꯣꯅ꯫
ꯍꯣꯏ ꯍꯣꯏ꯫
ꯎꯝ ꯊꯝꯃꯦ ꯊꯝꯃꯦ ꯅꯪ ꯐꯖꯅ ꯂꯩꯔꯣ꯫ ꯑꯃꯨꯛ ꯁꯥꯟꯅꯁꯦ ꯍꯣꯔꯦꯟ, ꯅꯪꯅꯁꯨ ꯇꯧꯔꯛꯑꯣꯀꯣ꯫
ꯇꯧꯔꯛꯀꯦ
ꯎꯨꯝ